ꯑꯥ ꯍꯜꯂꯣ
ꯑꯣ ꯇꯥꯕ꯭ꯔꯣ ꯚꯥꯏ ꯀꯔꯤ ꯇ ꯂꯩꯒꯦ
ꯇꯥꯏ ꯇꯥꯏꯕ꯭ꯔꯣ ꯀꯩꯁꯨ ꯇꯧꯗꯦꯗ ꯉꯥꯏꯍ ꯉꯥꯏꯍꯥꯛ ꯈꯦꯞꯄꯒ ꯂꯩ
ꯑꯣ ꯆꯥꯛꯄꯤ ꯇꯥꯔꯕ
ꯆꯥꯗ꯭ꯔꯤꯗꯕ꯭ꯔꯣ ꯅꯪꯗꯤ ꯆꯥꯕ꯭ꯔꯣ
ꯆꯥꯗ꯭ꯔꯤ ꯊꯃꯁꯨ ꯍꯧꯗ꯭ꯔꯦ ꯑꯩꯈꯣꯏꯁꯦ ꯂꯥꯏꯗꯣ ꯌꯥꯗ꯭ꯔꯕ ꯑꯗꯨ ꯂꯥꯏꯔꯤꯛ ꯂꯥꯛꯄ ꯉꯥꯏꯔꯤꯌꯦ ꯀꯣ ꯊ
ꯂꯔꯤꯛ ꯀꯨꯏꯔꯕ ꯃꯨꯠꯄ
ꯑꯩꯈꯣꯏꯒꯤꯗ ꯑꯩꯈꯣꯏꯒꯤ ꯂꯥꯏꯟꯗꯤ ꯑꯗꯨꯝ ꯂꯥꯛꯌꯦ ꯑꯩꯈꯣꯏꯒꯤ ꯔꯨꯝꯗꯣ ꯕꯤꯜ ꯑꯣꯏꯈ꯭ꯔꯕ
ꯑꯣ
ꯌꯥꯝ ꯅꯨꯡꯁꯤꯕ ꯋꯥꯔꯤꯅꯤꯗ
ꯆꯥꯛ ꯊꯣꯡꯗ꯭ꯔꯤ ꯑꯗꯨꯗꯤ
ꯍꯣꯏ ꯆꯥꯛ ꯊꯣꯡꯗ꯭ꯔꯦ ꯑꯩꯈꯣꯏ ꯏꯁꯤꯡꯒꯨꯝꯕ ꯑꯗꯨꯝ ꯁꯥꯍꯜꯂꯒ ꯇꯧꯕꯗꯣ ꯂꯥꯏꯗ
ꯑꯣ
ꯑꯗꯨ ꯉꯥꯏꯔꯤꯕꯅꯦ
ꯑꯗꯨꯗꯤ ꯊꯦꯡꯉꯅꯤꯅꯀꯣ ꯕ꯭ꯔꯣ ꯍꯥꯏꯗꯤ
ꯊꯦꯡꯒꯅꯤ ꯑꯗꯨ ꯊꯦꯡꯕꯅ ꯐꯩꯌꯦ ꯑꯍꯤꯡꯗ ꯕꯦꯁ ꯉꯥꯏꯕ ꯑꯣꯏꯅꯀꯣ
ꯍ ꯍ ꯐꯩ ꯐꯩ ꯍꯣꯔꯦꯟꯗꯤ ꯊꯦꯡꯅ ꯇꯧꯔꯅꯤꯅ
ꯑꯩꯈꯣꯏ ꯉꯟꯇ ꯉꯟꯇ ꯆꯠꯊꯣꯛꯔꯒ ꯉꯥꯏꯕꯗꯨꯗ ꯌꯥꯝ ꯋꯥꯏꯑ
ꯑꯥ ꯑꯃꯨꯛ ꯂꯥꯝꯈꯠꯂꯛꯄꯅꯦꯕ
ꯑꯁ ꯇꯨꯝꯕꯒ ꯍꯧꯒꯠꯄꯗꯤ ꯐꯔꯛ ꯇꯥꯕ ꯑꯗꯣ ꯉꯥꯏꯕꯗꯣ ꯋꯥꯕ ꯑꯗꯨ ꯇꯧꯕꯗꯣ
ꯑꯥ ꯆꯨꯝꯃꯦ ꯆꯨꯝꯃꯦ ꯕ꯭ꯔꯣꯗꯤ ꯍꯧꯖꯤꯛ ꯀꯩ ꯀꯩ ꯍꯣꯠꯅꯔꯤꯒꯦ
ꯑꯁ ꯑꯩ ꯊꯕꯛ ꯃꯆꯥ ꯃꯆꯥ ꯑꯃ ꯇꯧꯔꯝꯃꯦ ꯑꯣ ꯋꯥꯔꯜ ꯀꯞ ꯂꯥꯛꯄꯁꯤꯗ ꯑꯩ ꯐ꯭ꯔꯤ ꯂꯩꯈ꯭ꯔꯦ ꯑꯗꯨꯝ ꯌꯨꯝ
ꯌꯨꯝꯗ ꯑꯗꯨꯝ ꯕꯣꯜꯗꯤ ꯌꯦꯡꯗꯅ ꯑꯗꯨꯝ ꯂꯩꯈ꯭ꯔꯦꯕꯀꯣ
ꯍꯣꯏ ꯊꯕꯛ ꯇꯧꯔ ꯀꯩꯅꯣ ꯇꯧꯕꯗꯤ ꯌꯥꯝ ꯅꯨꯡꯉꯏꯅꯀꯣ
ꯑꯥ ꯑꯃꯨꯛ ꯇꯨꯝꯗꯕꯤꯗ ꯍꯣꯏ ꯇꯨꯝꯗꯕꯤꯗ ꯌꯦꯡꯉꯕꯅꯤꯅ ꯑꯌꯨꯛ ꯍꯧꯒꯠꯄꯗ ꯋꯥꯔꯦꯗꯅꯀꯣ
ꯑꯁ ꯑꯩꯈꯣꯏꯗꯣ ꯑꯗꯨꯝ ꯃꯥꯒꯤ ꯔꯤꯖꯜ ꯈꯛꯇ ꯈꯥꯡꯝꯕꯗꯤ ꯅꯨꯡꯉꯥꯏꯇꯦꯕꯀꯣ ꯀꯣ ꯑꯗꯨꯝ ꯃꯣꯏꯒꯤ ꯁꯕꯗꯣ ꯌꯦꯡꯅꯤꯡꯉꯦꯕ ꯑꯗꯨꯒꯤ ꯑꯥꯏꯗꯤꯌꯥ ꯑꯗꯨꯝ ꯉꯥꯏꯌꯦ ꯃꯣꯏꯒꯤꯗꯤ ꯌꯦꯡꯗꯕ ꯃꯦꯦꯟꯁ ꯂꯩꯇ꯭ꯔꯦ
ꯎꯝ ꯂꯣꯏꯅꯃꯛ ꯌꯦꯡꯉꯦ
ꯑꯗꯨꯝ ꯌꯦꯡꯉꯦ ꯍꯣꯏ ꯑꯗꯣ ꯍꯥꯟꯅꯗꯒꯤ ꯑꯗꯨꯝ ꯌꯦꯡꯅꯕꯗꯣ ꯍꯧꯖꯤꯛꯇꯤ ꯍꯦꯟꯅ ꯍꯦꯟꯅ ꯐꯖꯈ꯭ꯔꯕꯅꯤ ꯐꯖꯒꯅꯤ ꯍꯦꯟꯅ ꯀꯝꯃꯦꯗꯤꯀꯣ
ꯑꯥ
ꯅꯟꯊꯣꯛꯍꯟꯕ ꯌꯥꯗ꯭ꯔꯦ ꯍꯧꯖꯤꯛꯇꯤ
ꯐꯩ ꯐꯩ ꯑꯗꯨ ꯭ꯔꯣꯗꯤ ꯍꯥꯏꯗꯤ ꯁꯨꯝ ꯍꯣꯏ ꯍꯧꯖꯤꯛꯄꯨꯗꯤ ꯍꯥꯏꯈ꯭ꯔꯦ ꯀꯩ ꯑꯗꯨꯝ ꯊꯕꯛ ꯃꯨꯆꯥ ꯃꯆꯥ ꯇꯧꯔꯛ ꯑꯗꯣ ꯑꯇꯩ ꯍꯥꯏꯗꯤ ꯍꯣꯠꯅꯕ ꯍꯥꯏꯗꯤ ꯂꯩꯗꯅ ꯁꯨꯝꯥꯏ ꯅꯪꯅ ꯂꯨꯅ ꯄꯥꯝꯖꯕꯒꯨꯝꯕ ꯑꯗꯨꯒꯨꯝꯕꯗꯤ ꯂꯩꯇꯕ꯭ꯔꯣ
ꯑꯗꯨꯒꯨꯝꯕꯗꯤ ꯀꯔꯤꯁꯨ ꯂꯩꯇꯦ ꯑꯩꯁꯦꯁꯤꯡ ꯁꯤ ꯀꯩꯅꯣ ꯑꯩ ꯑꯗꯨꯝ ꯆꯤꯡꯗꯁꯨ ꯑꯗꯨꯝ ꯆꯠꯂꯦ ꯑꯗꯣ ꯍꯧꯖꯤꯛ ꯇꯝꯄꯥꯛꯇ ꯂꯥꯛꯄꯁꯦ ꯏꯔꯥꯡ ꯊꯣꯛꯄꯗꯣ
ꯑꯥ
ꯑꯗꯨꯒꯤ ꯑꯩ ꯆꯠꯊꯣꯛꯄ ꯌꯥꯗ ꯑꯗꯨꯕꯒꯤ ꯑꯗꯨꯝ ꯑꯁꯤꯗꯗꯤ ꯑꯩ ꯊꯕꯛ ꯊꯤꯔꯒ ꯇꯧꯕꯁꯦ ꯑꯩ ꯈꯔ ꯅꯨꯡꯉꯥꯏꯇꯕ ꯇꯧꯅꯤꯡꯗꯕꯀꯣ
ꯑꯣ ꯕ꯭ꯔꯣ ꯍꯧꯖꯤꯛ ꯀꯩꯅꯣꯗ ꯂꯩꯕ꯭ꯔꯣ ꯇꯝꯄꯥꯛꯇ ꯂꯩꯕ꯭ꯔꯣ
ꯍꯣꯏ ꯇꯝꯄꯥꯛꯇ ꯂꯩꯌꯦ ꯑꯗꯨ ꯑꯩ
ꯑꯣ
ꯆꯤꯡꯗ ꯆꯠꯀꯗꯧꯕꯗꯨꯣ ꯍꯣꯠꯅꯔꯂꯑꯦ ꯍꯧꯖꯤꯛꯇꯤ
ꯎꯝ ꯆꯠꯄ ꯌꯥꯗ꯭ꯔꯦꯕꯀꯣ
ꯃꯣꯏ ꯂꯝꯕꯤꯁꯦ ꯃꯇꯥꯏ ꯃꯇꯥꯏ ꯑꯩꯈꯣꯏꯅ ꯆꯠꯀꯗꯧꯕ ꯂꯝꯕꯤ ꯃꯌꯥꯏꯗ ꯑꯗꯨꯝ ꯏꯔꯥꯡꯗꯣ ꯑꯗꯨꯝ ꯍꯦꯛ ꯍꯦꯛ ꯍꯧꯕꯀꯣ ꯅꯤ ꯇꯤꯒꯤ ꯅꯗꯦ ꯃꯤ ꯈꯔꯗꯤ ꯑꯗꯨꯝ ꯆꯜꯂꯦ ꯍꯥꯏ ꯑꯗꯨ ꯑꯩꯈꯣꯏꯁꯨ ꯆꯠꯒꯦꯔꯥꯅ ꯍꯦꯛ ꯍꯣꯠꯅꯕꯗ ꯑꯗꯨ ꯑꯗꯨꯗ ꯏꯔꯥꯡ ꯊꯣꯛꯄ ꯑꯗꯨ ꯇꯧꯕꯗꯣ
ꯎꯝ ꯀꯤ ꯀꯤꯖꯨ ꯀꯤꯔꯅꯤ ꯇꯟꯖꯨ ꯇꯜꯂꯅꯤꯕ ꯆꯠꯄꯗꯀꯣ
ꯑꯁ ꯂꯝꯕꯤꯗ ꯈꯨꯟꯒꯨꯝꯕ ꯊꯩꯅꯕꯗꯨꯗꯤ ꯃꯤꯅ ꯉꯥꯛꯀꯗꯧꯕ ꯑꯗꯨꯒꯃꯗꯤ ꯂꯩꯕ ꯌꯥꯏ ꯑꯗꯨꯒ ꯂꯝꯕꯤ ꯑꯥ ꯆꯤꯡꯒꯨꯝꯕꯗ ꯆꯠꯕꯗ ꯑꯦꯝꯕꯨꯁꯀꯨꯝꯕ ꯇꯧꯔꯛꯄ ꯑꯗꯨꯒꯨꯝꯕꯅ ꯍꯦꯟꯅ ꯀꯤꯌꯦꯀꯣ
ꯑꯗꯨꯅꯦ ꯑꯗꯨꯅꯦ ꯑꯗꯣ ꯍꯣꯔꯦꯟ ꯀꯩꯅꯣ ꯑꯥ ꯍꯣꯔꯦꯟꯗꯤ ꯊꯦꯡꯕꯗ ꯕꯣꯜꯗ ꯂꯩꯔꯕꯝꯅꯤꯅ ꯕ꯭ꯔꯣꯗꯤ ꯑꯆꯥꯄꯣꯠ ꯀꯩꯀꯥꯗꯤ ꯔꯦꯗꯤꯒ ꯇꯧꯗ꯭ꯔꯣ
ꯑꯁ ꯑꯗꯨ ꯇꯧꯒꯅꯤ ꯍꯧꯖꯤꯛ ꯐꯥꯎꯗꯤ ꯇꯥꯎ ꯑꯩꯁꯦ ꯀꯩꯅꯣ ꯅꯨꯡꯊꯤꯟꯗꯣ ꯑꯩ ꯊꯦ ꯑꯩ ꯉꯁꯥꯏ ꯊꯕꯛꯇꯣ ꯑꯩꯈꯣꯏ ꯊꯕꯛꯇꯣ ꯇꯧꯔꯒ ꯑꯩ ꯊꯦꯡꯅ ꯇꯨꯝꯕꯗꯣ ꯍꯧꯈꯠꯄꯇ ꯉꯥꯏꯔꯤꯕꯀꯣ ꯖꯥ ꯑꯗꯨꯝ ꯄꯣꯊꯥꯔꯝꯕꯅꯦ ꯑꯗꯨ
ꯐꯩꯗ ꯐꯩꯗ ꯑꯗꯨꯝ ꯕꯣꯜꯗꯨꯒꯣ ꯉꯁꯤꯗꯤ ꯐꯖꯁꯨ ꯐꯖꯔꯅꯤ ꯍꯣꯏ ꯎꯝ ꯅꯍꯥꯟꯒꯤꯁꯨ ꯐꯖꯔꯦꯗꯅ ꯑꯗꯨꯝ
ꯑꯁ ꯅꯍꯟꯒꯤꯗꯤ ꯑꯗꯨꯕꯨ ꯄꯨꯔꯥ ꯐꯥꯏꯅꯦꯜꯅꯤꯀꯣ
ꯍꯣꯏ ꯅꯍꯥꯟꯒꯗꯤ ꯐꯖꯒ꯭ꯔꯦ
ꯑꯁ ꯑꯗꯨꯒꯤꯗ ꯌꯥꯝ ꯇꯥꯏꯃꯤꯡꯗ ꯌꯥꯝ ꯆꯥꯕ ꯍꯥꯏꯕ ꯇꯥꯔꯦ ꯑꯩꯈꯣꯏ ꯃꯤ ꯃꯤꯌꯥꯝꯅ ꯌꯦꯡꯕ ꯌꯥꯕ ꯃꯇꯝꯗꯁꯨ
ꯍꯣꯏ ꯍꯣꯏ ꯃꯥꯅꯦ ꯃꯥꯅꯦ ꯑꯗꯣ ꯀꯩꯅꯣꯗꯤ ꯕ꯭ꯔꯣꯗꯤ ꯑ ꯑ ꯏꯆꯤꯟ ꯏꯅꯥꯎ ꯀꯌꯥ ꯁꯨꯒꯦ
ꯑꯩꯈꯣꯏ ꯃꯤ ꯇꯔꯨꯞ ꯑꯣꯏꯕꯅꯦ
ꯑꯣ ꯇꯔꯨꯛ ꯀꯣ ꯕ꯭ꯔꯣꯅ ꯕ꯭ꯔꯣꯅ ꯀꯔꯝ ꯈ꯭ꯋꯥꯏꯗꯒꯤ ꯑꯍꯥꯟ ꯑꯣꯏꯗꯣꯏꯔꯥ
ꯑꯩꯅ ꯑꯩꯅ ꯈ꯭ꯋꯥꯏꯗꯒꯤ ꯇꯣꯝꯕ ꯑꯣꯏꯕꯅꯤ ꯅꯨꯄꯥ ꯃꯔꯛꯇꯀꯣ ꯅꯨꯞ ꯍꯣꯏ ꯅꯨꯄꯥ ꯃꯔꯤ ꯅꯨꯄꯤ ꯑꯅꯤ ꯑꯣꯏꯕꯀꯣ
ꯑꯣ ꯅꯨꯄꯥꯗ
ꯍꯣꯏ ꯍꯣꯏ ꯅꯨꯄꯤꯗꯤ ꯑꯩ ꯃꯈꯥꯗ ꯑꯃꯗꯤ ꯂꯩꯗꯤ ꯂꯩꯌꯦ
ꯑꯣ ꯑꯣ ꯕ꯭ꯔꯣꯒꯤ ꯀꯩꯅꯣ ꯏꯌꯥꯝꯕꯁꯤꯡ ꯏꯆꯦꯁꯤꯡꯗꯤ ꯑꯗꯨꯝ ꯊꯕꯛ ꯂꯣꯏ ꯇꯧꯔꯝꯃꯅꯤꯀꯣ
ꯊꯕꯥꯛ ꯈꯔ ꯑꯦ ꯈꯔꯗꯤ ꯑꯗꯨ ꯅꯨꯄꯥꯁꯤꯡꯗꯤ ꯇꯧꯋꯦ ꯑꯗꯨ ꯅꯨꯄꯤꯗꯤ ꯏꯆꯦ ꯑꯃ ꯂꯩꯔꯝꯕꯗꯤ ꯃꯥꯗꯤ ꯌꯨꯝ ꯄꯥꯟꯈ꯭ꯔꯦ ꯊꯕꯛꯄꯕꯨꯗꯤ ꯇꯧꯗꯦꯀꯣ ꯅꯨꯄꯤꯒꯤ ꯃꯇꯥꯡꯗꯗꯤ ꯑꯩꯈꯣꯏ ꯀꯩꯅꯣ ꯑꯩꯈꯣꯏ ꯏꯃꯨꯡ ꯑꯣꯏꯔꯁꯨ ꯃꯣꯏ ꯂꯨꯍꯣꯡꯈ꯭ꯔꯗꯤ
ꯍꯣꯏ ꯍꯣꯏ ꯃꯥꯅꯦ ꯃꯥꯅꯦ ꯃꯥꯅꯦ ꯆꯨꯝꯃꯦ ꯆꯨꯝꯃꯦ
ꯃꯣꯏꯅꯕ ꯋꯥꯕ ꯃꯣꯏꯅ ꯋꯥꯕ ꯇꯥꯔꯦꯀꯣ
ꯍꯣꯏ ꯍꯣꯏ
ꯊꯕꯛ ꯇꯧꯕ ꯇꯧꯗꯕꯗꯨꯗꯤ ꯑꯩꯈꯣꯏ ꯅꯤꯇꯤꯒꯤ ꯌꯦꯡꯁꯟꯕꯗꯤ ꯌꯥꯗ꯭ꯔꯦꯅ
ꯑꯥ ꯑꯥ ꯆꯨꯝꯃꯦ ꯆꯨꯝ
ꯕꯣꯔꯣꯗꯤ ꯒ꯭ꯔꯦꯖꯨꯑꯦꯁꯟꯗꯤ ꯂꯣꯏꯔꯦꯀꯣ
ꯍꯣꯏ ꯑꯗꯨ ꯂꯣꯏꯔꯒ ꯑꯩ ꯑꯗꯨꯝ ꯀꯩꯅꯣ ꯑꯩ ꯊꯕꯛ ꯃꯆꯥ ꯃꯆꯥ ꯑꯗꯨꯝ ꯊꯤꯕ ꯑꯣꯏꯅ ꯑꯩꯁꯦ ꯆꯤꯡꯗꯁꯨ ꯆꯤꯡꯗꯁꯨ ꯂꯩꯕꯗꯣ ꯑꯗꯨꯝ ꯀꯨꯏꯈ꯭ꯔꯕꯒꯤ ꯆꯤꯡꯁꯨ ꯑꯗꯨꯝ ꯃꯤꯁ ꯇꯧꯋꯦꯀꯣ ꯃꯍꯥꯎ ꯑꯃ ꯂꯩꯌꯦ ꯆꯤꯡꯗ ꯍꯧꯖꯤꯛ ꯑꯗꯨꯒ ꯍꯣ ꯍ
ꯏꯪ ꯆꯠꯄ ꯐꯪꯒꯗ꯭ꯔꯥ ꯐꯪꯉꯣꯏꯗ꯭ꯔꯥ ꯁꯤꯅꯤꯅꯦ ꯑꯩꯈꯣꯏꯁꯨ
ꯑꯁ ꯆꯤꯡꯁꯦ ꯄꯨꯔꯥ ꯅꯤꯡꯁꯤꯡꯕ ꯑꯃ ꯑꯗꯨꯒ ꯍꯧꯖꯤꯛꯀꯤ ꯃꯇꯝꯅ ꯅꯨꯡꯉꯥꯏꯁꯨ ꯅꯨꯡꯉꯥꯏꯕ ꯀꯣ ꯃꯅꯥ ꯃꯁꯤꯡꯒꯨꯝꯕ ꯑꯁꯤ ꯆꯥꯕ ꯊꯛꯄꯒ ꯑꯩꯈꯣꯏ ꯑꯗꯨꯒꯨꯝꯕ ꯍꯧꯖꯤꯛ ꯊꯣꯛꯄ ꯃꯇꯝ ꯑꯣꯏꯕꯗꯣ ꯈ꯭ꯔꯤꯁꯃꯥꯁ ꯃꯃꯥꯡꯒꯨꯝꯕ ꯑꯣꯏꯔꯗꯤ ꯑꯗꯨꯒꯨꯝꯕꯗꯤ ꯈꯔ ꯑꯣꯜꯂꯦꯅꯀꯣ ꯍꯩꯒꯨꯝꯕꯗꯤꯀꯣ ꯍꯧꯖꯤꯛꯁꯦ ꯑꯁ ꯏꯔꯥꯡꯗꯣꯀꯣ ꯌꯥꯝ ꯀꯥꯟꯁꯤꯟꯕꯗꯤ ꯠꯇꯦ ꯑꯗꯣ ꯂꯣꯏꯗꯕꯕꯁꯤ ꯅꯨꯡꯗꯤ ꯅꯨꯡꯉꯥꯏꯇꯦ
ꯑꯗꯨꯅ ꯆꯠꯄꯁꯨ ꯐꯪꯗ꯭ꯔꯦ ꯆꯠꯊꯣꯛ ꯆꯠꯁꯤꯟꯁꯨ ꯌꯥꯝ ꯋꯥꯅꯔꯦ ꯆꯥꯛ ꯏꯁꯤꯡꯁꯨ ꯋꯥꯔꯦ
ꯑ ꯃꯣꯏꯅ ꯇꯧ ꯇꯧꯔꯒ ꯂꯩ ꯍꯥꯏꯕꯗꯨꯗꯤ ꯑꯩꯈꯣꯏꯁꯨ ꯆꯠꯀꯅꯤ ꯍꯥꯏꯅ ꯈꯜꯂꯣꯏꯕꯀꯣ ꯋꯥꯔꯤꯕꯣ ꯇꯥꯎꯗꯤ ꯇꯧꯗꯦ ꯑꯗꯨꯗꯣ ꯑꯗꯨꯝ ꯌꯦꯜꯂꯒ ꯂꯩꯕꯗꯣ
ꯊꯥꯎꯗꯣꯀꯣ ꯊꯤꯔꯗꯤ ꯐꯛ ꯇꯛꯑꯅꯤꯕꯀꯣ
ꯍꯣꯏ ꯑꯗꯨꯅꯦ ꯑꯗꯨ ꯃꯣꯏ ꯃꯣꯏ ꯃꯣꯏ ꯃꯌꯥꯝꯅ ꯑꯁ ꯑꯁꯤ ꯃꯐꯝꯗ ꯑꯗꯨꯝ ꯑꯁꯤ ꯑꯦꯔꯤꯌꯥꯒꯤ ꯑꯁꯤ ꯗꯤꯁꯇ꯭ꯔꯤꯛꯇ ꯇꯧꯕꯅꯤ ꯍꯥꯏꯔꯒ ꯂꯩꯔ ꯗꯤ ꯑꯩꯈꯣꯏ ꯉꯁꯤꯗꯤ ꯆꯠꯀꯦ ꯍꯥꯏꯅ ꯈꯜꯂꯣꯏꯕꯀꯣ
ꯑ ꯃꯥꯅꯤ ꯃꯥꯅꯤ
ꯑꯁ ꯑꯗ ꯌꯥꯝ ꯅꯨꯡꯉꯥꯏꯗꯦꯗ ꯆꯠꯂꯒꯨ ꯑꯩꯒꯤꯁꯦ ꯁꯨꯃꯥꯏꯅ ꯀꯨꯏꯈ꯭ꯔꯧ ꯃꯥꯜꯂꯦꯀꯣ
ꯀꯨꯏꯒꯅꯤ ꯀꯥꯏ ꯍꯥꯏꯕ ꯉꯝꯗꯦꯀꯣ ꯀꯣꯏ ꯏꯕꯤꯗꯤ ꯀꯣꯏ ꯏꯒꯗꯕꯗꯤ ꯃꯥꯜꯂꯦ ꯑꯗꯨꯝ ꯍꯥꯏꯗꯤ ꯍꯧꯖꯤꯛꯁꯨ ꯀꯩꯝꯇꯗꯤ ꯍꯥꯏꯅꯗꯦꯗꯅꯀꯣ
ꯍꯣꯏ ꯍꯣꯏ
ꯑꯗꯨꯝ ꯃꯥꯏ ꯉꯥꯏꯔꯣꯏꯁꯦꯗ ꯎꯄꯥꯏ ꯂꯩꯇꯦꯅꯀꯣ ꯉꯥꯏꯕꯅꯗꯅ ꯑꯗꯨꯅꯤ ꯉꯥꯏꯕ ꯅꯠꯇꯅ ꯎꯄꯥꯏ ꯂꯩꯇꯦꯕ
ꯑ ꯃꯤꯉꯣꯟꯗ ꯁꯣꯏꯕ ꯍꯥꯕꯁꯤꯗꯤ ꯇꯝꯕ ꯉꯝꯗꯦꯀꯣ ꯑꯩꯈꯣꯏꯅ ꯑꯗꯨꯗ ꯅꯝꯐꯨꯗ ꯇꯧꯕꯁꯨ ꯐꯠꯇꯦ ꯑꯃ ꯑꯃ ꯑꯣꯏꯔꯁꯨ ꯑꯗꯨꯝ ꯈꯪꯕ ꯉꯥꯏꯕ ꯍꯥꯏꯕꯗꯨꯅꯤ
ꯃꯥꯅꯤ
ꯎꯝ
ꯑꯗꯨꯗꯤ ꯍꯧꯖꯤꯛ ꯀꯔꯤ ꯌꯦꯟꯖꯥꯡ ꯊꯣꯡꯒꯦꯅ ꯈꯟꯒꯦ
ꯉꯁꯤꯗꯤ ꯑꯁ ꯑꯩꯈꯣꯏ ꯀꯩꯅꯣ ꯄ꯭ꯔꯣ ꯄꯔꯇꯤ ꯃꯆꯥ ꯑꯃ ꯇꯧꯋꯦꯅ ꯍꯥꯏꯕ ꯃꯥꯜꯂꯦ ꯍꯣꯏ ꯂꯩꯃ ꯅꯥꯕꯈꯣꯏꯗ ꯍꯥꯏꯗꯤ ꯌꯨꯝꯗ ꯑꯗꯨꯝ ꯉꯥꯏꯕꯅꯤ ꯃꯣꯏꯁꯦ
ꯑꯗꯨꯗꯤ ꯈꯔ ꯑꯍꯥꯎꯕꯥꯎꯕ ꯇꯧꯊꯔꯅꯤꯅꯦ
ꯑꯗꯨꯒꯤ ꯊꯦꯡꯁꯨ ꯊꯦꯡꯕ ꯃꯥꯜꯂꯦ ꯃꯣꯏꯁꯦ ꯊꯕꯛ ꯆꯕꯗꯣ ꯌꯥꯝ ꯊꯦꯡ ꯊꯦꯡꯅꯁꯨ ꯍꯜꯂꯦꯀꯣ
ꯑꯥ
ꯀꯩꯁꯨ ꯇꯧꯗ꯭ꯔꯒ ꯂꯩꯕꯗꯤ ꯑꯁ ꯅꯨꯃꯤꯠꯇꯨ ꯁꯪꯂꯤ ꯁꯪꯉꯦꯀꯣ ꯌꯨꯝꯗ ꯏꯊꯟꯇ ꯂꯩꯕꯁꯦ ꯑꯁ ꯑꯌꯨꯛꯇꯒꯤ ꯃꯃ ꯍꯥꯏꯕꯁꯤꯗꯤ ꯌꯥꯝ ꯊ ꯁꯪꯍꯦ ꯅꯨꯃꯤꯠꯁꯦ
ꯍ ꯑꯗꯣ ꯁꯥ ꯉꯥꯏꯁꯨ ꯌꯥꯗꯕ ꯉꯥꯏꯁꯨ ꯉꯥꯏꯗꯕ ꯌꯥꯗꯕꯀꯣ
ꯍꯣꯏ ꯑꯗꯣ ꯏꯊꯟꯇ ꯑꯉꯧꯕ ꯑꯗꯨꯃꯥꯏꯅ ꯏꯊꯟꯇ ꯀꯣꯏ ꯊꯣꯛꯣꯛꯄꯩꯁꯨ ꯑꯗꯨ ꯇꯧꯔꯥꯂꯦꯕ ꯑꯗꯨꯗꯤ ꯃꯤꯁꯨ ꯐꯖꯗꯦꯀꯣ
ꯁꯨꯝ ꯇꯨꯝꯃꯒ ꯍꯥ ꯀꯔꯤꯁꯨ ꯇꯧꯗ꯭ꯔꯕꯅꯤꯅ ꯑꯗꯨꯝ ꯐꯃꯨꯡꯗꯗ ꯑꯌꯣ ꯐꯣꯟ ꯁꯥꯟꯅꯔꯒ ꯇꯨꯝꯕꯒ
ꯆꯤꯡ ꯆꯤꯡꯗꯗꯤ ꯐꯣꯟꯒꯨꯝꯕꯁꯦ ꯅꯦꯠꯋꯥꯛ ꯌꯥꯗꯕꯁꯦ ꯌꯥꯝ ꯅꯨꯡꯉꯥꯏꯇꯦꯀꯣ ꯑꯗꯨꯒ ꯑꯩꯈꯣꯏꯅ ꯁꯤ ꯇꯝꯄꯥꯛꯇ ꯂꯩꯔꯗꯤ ꯅꯦꯠꯋꯥꯛꯛꯇꯨ ꯐꯣꯟꯁꯨ ꯌꯦꯡꯃꯜꯂꯗꯤ ꯀꯩꯁꯨ ꯌꯦꯡꯅꯤꯡꯉꯥꯏ ꯂꯩꯗꯦꯕ
ꯑꯥ ꯑꯥꯖꯒ ꯂꯩꯔꯗꯤ ꯑꯗꯨꯝ ꯍꯥꯏꯗꯤ ꯃꯄꯥꯟꯁꯨ ꯑꯗꯨꯝ ꯊꯣꯛꯑꯦ ꯀꯣ ꯐꯣꯟꯗ ꯑꯗꯨꯝ ꯀꯩꯅꯣ ꯇꯧꯗ꯭ꯔꯦꯕ ꯐꯣꯟꯗ ꯑꯗꯨꯝ ꯄꯥꯏꯔꯒ ꯂꯩꯇ꯭ꯔꯦꯕ
ꯍꯣꯏ ꯖꯒꯥ ꯖꯒꯥꯗ ꯅꯦꯠꯋꯔꯛ ꯈꯔ ꯐꯪꯕꯗꯣ ꯃꯔꯛ ꯃꯔꯅꯥꯛꯇ ꯆꯜꯂꯦ ꯑꯗꯣ ꯌꯨꯝꯗ ꯑꯗꯨꯝ ꯀꯩꯁꯨ ꯇꯧꯗ꯭ꯔꯒ ꯂꯩꯕꯗꯣ ꯌꯥꯝꯃꯦ ꯑꯗꯣ ꯇꯝꯄꯥꯛꯇ ꯑꯁꯤꯗ ꯅꯦꯠꯋꯥꯛꯇꯨ ꯑꯟꯂꯤꯃꯤꯇꯦꯠ ꯑꯣꯏꯕ ꯑꯗꯨ ꯇꯧꯔꯁꯨ ꯌꯦꯡꯅꯤꯡꯉ ꯀꯩꯁꯨ ꯂꯩꯇꯦꯕꯀꯣ
ꯆꯠꯊꯣꯛ ꯆꯠꯊꯣꯛ ꯆꯠꯁꯤꯟꯁꯨ ꯒꯥꯔꯤ ꯃꯌꯥꯝꯗꯨꯒ
ꯑꯁ
ꯕꯕꯨꯗꯤ ꯀꯩꯅꯣ ꯕꯖꯥꯔ ꯋꯥꯏꯗ ꯂꯩꯕ꯭ꯔꯥ ꯀꯥꯏꯗ ꯂꯩꯒꯦ ꯁꯨꯝ ꯍꯥꯏꯕ
ꯕꯖꯥꯔ ꯕꯖꯥꯔꯋꯗ ꯂꯩꯌꯦꯦ ꯍꯣꯏ
ꯑ ꯐꯩ ꯐꯩ ꯒꯥꯔꯤ ꯒꯥꯔꯤ ꯆꯤꯟꯕꯗꯨꯒꯣ ꯑꯁ ꯍꯖꯥꯔꯨꯋꯥꯏꯗꯣ
ꯀꯣꯏꯕꯗꯨ ꯀꯣꯏꯕꯒꯨꯝꯕꯗꯤ ꯑꯁ ꯅꯨꯡꯗꯤ ꯅꯨꯡꯉꯥꯏꯇꯦ
ꯎꯝ
ꯑꯩ ꯁꯨꯄꯩ ꯂꯩꯇ꯭ꯔꯦ ꯑꯗꯨꯗ ꯉꯥꯏ ꯈꯪꯕ ꯍꯥꯏꯕꯗꯨꯅꯦ ꯑꯗ ꯁꯨꯃꯥꯏꯅ ꯎꯃ ꯅ ꯆꯍꯤꯗꯤ ꯈꯝ ꯔꯗ ꯑꯁ ꯃꯣꯏꯅ ꯋꯥꯗꯕꯤꯗ ꯑꯩꯈꯣꯏꯅ ꯉꯧꯒꯗꯧ ꯃꯥꯜꯂꯦꯗ
ꯎꯝ ꯃꯤꯅ ꯀꯩꯅꯣ ꯍꯣꯏ ꯃꯤꯅꯗꯤ ꯆꯥꯕ ꯊꯛꯄꯒꯤ ꯋꯥꯕ ꯆꯦꯡ ꯇꯥꯡꯕ ꯒ꯭ꯌꯥꯁ ꯇꯥꯡꯕꯒꯤ ꯃꯊꯥ ꯆꯥꯔꯤꯀꯣ ꯑꯩꯈꯣꯏꯅ ꯃꯣꯏꯒꯤ ꯅ꯭ꯌꯨꯁ ꯌꯦꯡꯉꯒ ꯅꯨꯃꯤꯠ ꯇꯥꯕ ꯉꯥꯏꯕꯁꯤꯗꯤ
ꯍꯣꯏ ꯀꯅꯦꯗ ꯑꯩꯗꯤ ꯑꯩꯗꯤ ꯆꯤꯡꯗꯒꯤ ꯅꯠꯇꯦꯕꯀꯣ ꯑꯩꯗꯤ ꯑꯗꯨꯝ ꯀꯩꯅꯣꯗ ꯂꯩꯔꯦꯕ ꯑꯗꯨꯝ ꯇꯝꯄꯥꯛꯇꯀꯣ ꯑꯗꯨꯝ ꯑꯉꯥꯡ ꯑꯣꯏꯔꯤꯉꯩꯗꯒꯤ ꯑꯩꯈꯣꯏ ꯄꯦꯔꯦꯟꯁꯁꯤꯡꯁꯨ ꯑꯗꯨ ꯑꯣꯏꯔꯁꯨ ꯑꯗꯨꯝ ꯍꯥꯏꯗꯤ ꯁꯤꯒꯨꯝꯕ ꯃꯇꯝꯁꯦ ꯑꯗꯨꯝ ꯆꯠꯂꯦꯕ ꯑꯩꯁꯨ
ꯍꯣꯏ ꯍꯣꯏ
ꯁꯤꯒꯨꯝꯕ ꯃꯇꯝ ꯍꯣꯏ ꯈꯔ ꯁꯥꯔꯤꯀꯥꯟꯗꯣ
ꯍꯣꯏ ꯍꯣꯏ
ꯑꯗꯨꯝ ꯆꯠꯂꯦꯕ ꯑꯗꯣ ꯍꯟꯗꯛꯇꯤ ꯆꯠꯄ ꯐꯪꯗ꯭ꯔꯕꯅꯤꯅ ꯑꯁ ꯌꯥꯝ ꯅꯨꯡꯉꯥꯏꯇꯦ
ꯑꯩꯈꯣꯏꯅ ꯑꯁ ꯆꯠꯀꯦ ꯍꯥꯏꯗ꯭ꯔꯁꯨ ꯂꯝꯕꯤꯁꯦ ꯑꯁꯤꯗ ꯌꯦꯜꯂꯦ ꯑꯁꯤꯗ ꯄꯥꯠꯂꯦ ꯍꯥꯏꯕꯁꯤꯗꯤ ꯅꯅꯨꯡꯗꯤ ꯅꯨꯡꯉꯥꯏꯗꯦꯀꯣ
ꯍꯣꯏ
ꯂꯝꯕꯤꯗꯣ ꯑꯗꯨꯝ ꯑꯩꯈꯣꯏꯅ ꯑꯁꯤ ꯂꯝꯕꯤ ꯑꯁꯤꯁꯤ ꯆꯠꯒꯅꯤ ꯍꯥꯏ ꯑꯗꯨ ꯍꯥꯏꯗ꯭ꯔꯁꯨ ꯑꯗꯨꯝ ꯂꯝꯕꯤ ꯑꯁꯤ ꯃꯇꯥꯏ ꯑꯃꯗ ꯊꯤꯡꯅꯩ ꯇꯥꯏ ꯊꯤꯡꯕꯗꯣ ꯑꯗꯨ ꯌꯥꯝ ꯅꯨꯡꯉꯥꯏꯇꯦ ꯈꯜꯂꯒ
ꯃꯥꯅꯤ ꯃꯥꯅꯤ
ꯎꯝ
ꯑꯣ ꯕ꯭ꯔꯣꯗꯤꯁꯤꯗ ꯆꯍꯤ ꯀꯌꯥꯗꯤ ꯍꯥꯏꯁꯤ ꯆꯍꯤ ꯐꯥꯗ꯭ꯔꯤꯕꯔꯤꯕꯣ
ꯑꯩ ꯑꯁꯤꯗꯗꯤ ꯑꯩꯍꯣꯏ ꯆꯍꯤ ꯪ ꯆꯍꯤ ꯐꯥꯗ꯭ꯔꯦ ꯊꯥꯛ ꯊꯥ ꯑꯅꯤ ꯑꯍꯨꯝ ꯑꯗꯨ ꯃꯄꯥꯟꯗ ꯂꯩꯔꯝꯃꯦꯕ ꯀꯣ ꯑꯗꯨꯒ ꯑꯁꯤꯗ ꯂꯥꯛꯄꯗꯨꯗꯤ ꯊꯥ ꯑꯍꯨꯝ ꯑꯍꯨꯝ ꯑꯃ ꯐꯥꯔꯦ ꯑ ꯑꯍꯨꯝꯗꯣ ꯑꯩ ꯊꯕꯛ ꯀꯩꯁꯨ ꯇꯧꯗꯦ ꯑꯗꯨꯝ ꯌꯨꯝꯗ ꯂꯩꯕꯗꯨ ꯉꯥꯎꯒꯗꯧꯔꯕꯅꯦ
ꯊꯥ ꯑꯗꯨ